ꯂꯣꯛꯇꯥꯏ
ꯀꯩꯗꯧꯔꯤꯒꯦ
ꯑꯩꯗꯣ ꯑꯁ ꯅꯪ ꯀꯃꯥꯏꯅ ꯇꯧꯔꯤꯒꯦꯅ ꯑꯩꯁꯨ ꯍꯪꯒꯦ ꯇꯧꯕꯗꯣ
ꯁꯦꯡꯦꯡ ꯩꯔꯣ
ꯍꯥꯥ
ꯁꯦꯡꯕꯒꯤꯔꯣ
ꯑ ꯁꯥꯏ ꯋꯥꯔꯤ ꯁꯥꯗꯅ
ꯎꯝ
ꯑꯗꯨꯒꯤ ꯋꯥꯔꯤꯗ ꯑꯃꯨꯛ ꯀꯟꯇꯤꯅ꯭ꯌꯨ ꯑꯃꯨꯛ ꯂꯧꯧꯁꯦꯕ
ꯑꯦ ꯅꯍꯥꯟ ꯀꯣꯜ ꯇꯧꯨꯔꯕꯅꯦ ꯑꯩꯕꯨ ꯅꯪꯕꯣ
ꯅꯍꯥꯥꯟ
ꯀꯣꯜ ꯇꯧꯅꯔꯕꯣꯏꯕꯥꯅꯤ
ꯑꯩ ꯉꯁꯥꯏ ꯇꯧꯔꯦ
ꯎꯝ
ꯑꯩ ꯑꯅꯤ ꯁꯨꯔꯦ ꯇꯧꯔꯛꯏꯁꯦ
ꯎ
ꯑꯅꯃ ꯅꯋꯥꯟ ꯔꯨꯄꯥ ꯌꯥꯡꯈꯩ ꯌꯥꯡꯈꯩ ꯄ꯭ꯂꯁ ꯑꯃ ꯑꯗꯨꯃꯥꯏꯅ ꯇꯧꯕꯗꯣ
ꯃꯤ ꯎꯅꯔꯝꯃꯅꯤꯌꯦ ꯅꯪꯗꯣ
ꯎꯝ ꯎꯝ ꯑ
ꯆꯥꯛ ꯆꯥꯔꯕꯣ
ꯑ ꯁꯛꯁꯥꯔꯦ ꯅꯪꯗꯤ ꯀꯩ
ꯑꯩ ꯆꯥꯛ ꯆꯥꯗ꯭ꯔꯤꯌꯦ
ꯀꯩꯗꯧꯔꯤꯅꯣ ꯑꯗꯨꯗꯤ ꯕ꯭ꯔꯦꯛꯐꯥꯁ ꯇꯧꯕ ꯂꯣꯏꯔꯕꯣ
ꯑ
ꯕ꯭ꯔꯦꯛꯐꯥꯁꯇꯨ ꯕ꯭ꯔꯦꯗꯀ ꯌꯦꯔꯨꯝ ꯆꯥꯕ꯭ꯔꯣ
ꯑꯧ ꯆꯌꯦ
ꯅꯪ ꯑꯣꯛꯁꯥ ꯐꯨꯠꯄ ꯍꯥꯞ ꯆꯥꯅꯤꯡꯉꯤ ꯉꯁꯥꯏ ꯇꯨꯃꯥꯏꯅ ꯍꯥꯏꯕꯅꯦ
ꯋꯥꯥꯏ ꯒꯤꯈꯤꯇꯪ ꯊ
ꯊꯣꯛꯑꯦ ꯈꯤꯇꯪ ꯅꯠꯇ꯭ꯔꯦꯗ ꯍꯟꯗ꯭ꯔꯦꯠ ꯄꯥꯔꯁꯦꯟ ꯊꯣꯛꯑꯦ ꯎ ꯑꯩꯗꯤ ꯑꯗꯨꯃꯥꯏꯅ ꯀꯥꯎꯒꯟꯕꯅꯦꯕꯀꯣ ꯁꯥꯎꯕ ꯌꯥꯗꯦꯀꯣ
ꯍꯣꯏ ꯁꯥꯎꯗꯦꯗ ꯑꯩꯁꯨ ꯁꯨꯝ ꯅꯪ ꯀꯥꯎ ꯀꯥꯎꯕꯅ ꯍꯦꯟꯅ ꯅꯨꯡꯉꯥꯏꯔꯦꯅ ꯇꯧꯔꯤꯅꯦ ꯑꯩꯁꯨ
ꯎ ꯑꯁꯤꯅ ꯕꯤꯠ ꯑꯃꯅꯤ ꯅꯠꯇ꯭ꯔꯥ
ꯍꯣꯏ ꯕꯤꯠꯅꯤ ꯕꯤꯠ ꯌꯥꯝ ꯕꯤꯠ ꯂꯩꯌꯦ
ꯁꯦꯡꯕꯩ ꯀꯥꯎꯔꯦ
ꯑ ꯍꯣꯏ ꯍꯧꯖꯤꯛ ꯀꯌꯥꯅꯤ ꯀꯥꯎꯕ ꯍꯥꯏꯕꯕꯁꯤ ꯆꯠꯅꯕꯤ ꯑꯣꯏꯔꯦꯗ
ꯎꯝ
ꯅꯨꯡꯗꯤ ꯆꯥꯛꯂꯣꯔꯦꯟ ꯄꯨꯡ ꯀꯌꯥꯗ ꯆꯥꯒꯦ ꯍꯥꯏꯔꯛꯑꯣ
ꯆꯥꯛꯂꯣ
ꯑꯥ
ꯃꯔꯔꯣ ꯅꯠꯇ꯭ꯔꯒ ꯑꯃ
ꯑ ꯑꯗꯨꯃꯥꯏꯅ ꯊꯦꯡꯒ ꯆꯥꯔꯗꯤ ꯑꯁ
ꯊꯦꯡꯅ ꯆꯥꯔꯕꯅꯤꯅ ꯍꯩꯅꯒꯦ ꯑꯗꯨꯝ
ꯆꯈꯥꯎꯗꯨꯣ ꯂꯣꯏ ꯁꯣꯛꯑꯗꯤ ꯀꯃꯥꯏꯅ ꯇꯧꯕ
ꯁꯣꯗꯤ ꯈꯪꯗꯦ ꯁꯣꯗꯤ ꯁꯣꯛꯑꯦ
ꯑꯁ ꯌꯥꯔꯣꯏ ꯅꯪ ꯑꯗꯨꯃꯥꯏꯅ ꯈꯜꯂꯝꯃꯗꯤ ꯑꯩꯒꯤ ꯈꯟꯕꯤꯗ꯭ꯔꯦ ꯅꯪꯅꯁꯦ
ꯑꯦꯁ ꯑꯦꯁ ꯑꯦꯁ ꯑꯦꯁ ꯑꯦꯁ
ꯅꯪꯒꯤ ꯈꯛꯇ ꯈꯟꯒꯅꯨꯕ ꯍꯌꯦꯡ ꯋꯥꯏ ꯑꯩꯅ ꯌꯥꯡꯈꯩ ꯅꯪꯅ ꯌꯥꯡꯈꯩ ꯆꯥꯝꯃꯒꯤ ꯋꯥꯔꯤꯗꯨꯁꯨ ꯈꯤꯇꯪ ꯈꯤꯇꯪ ꯄꯥꯜꯂꯛꯑꯅꯦꯕ
ꯌꯥꯝ ꯅꯨꯡꯉꯥꯏꯗ ꯅꯪꯅꯁꯨꯛ ꯌꯥꯝ ꯈꯟꯕꯤꯔꯤꯁꯦ ꯑꯩꯒꯤ
ꯑꯁ ꯑꯩꯅ ꯈꯟꯕꯁꯤꯗꯤꯀꯣ ꯌꯥꯗ꯭ꯔꯦ ꯍꯦꯛ ꯋꯥꯕ ꯎꯔꯗꯤ ꯑꯩꯁꯨ ꯍꯦꯟꯅ ꯋꯥꯔꯛꯑꯦꯕ
ꯑꯩꯅꯤꯅꯦ ꯏꯔꯥꯏꯕꯧ ꯐꯔꯤꯁꯦ ꯑꯗꯨꯗꯤ ꯄ꯭ꯤꯔꯤꯊꯤꯕꯤꯁꯤꯗ
ꯑꯁ ꯑꯗꯨꯅ ꯐꯠꯇ꯭ꯔꯣ
ꯐꯩꯌꯦ ꯑꯩ ꯌꯥꯝ ꯍꯔꯥꯎꯔꯦ
ꯅꯪ ꯌꯥꯝ ꯍꯔꯥꯎꯔꯦ
ꯎꯝ
ꯑꯗꯨꯗꯤ ꯍꯔꯥꯎꯕꯒꯤꯁꯦ ꯈꯤꯇꯪ ꯆꯣꯡꯉꯨꯗꯅ
ꯆꯣꯡꯒꯦ ꯍꯧꯖꯤꯛ ꯉꯍꯥꯛ ꯂꯩꯔꯒ
ꯉ ꯂꯩꯔꯒ ꯁꯨꯍꯕ ꯑꯣ ꯍꯣ ꯍ ꯌꯥꯏ ꯌꯥꯏ ꯑꯗꯨꯁꯨ ꯌꯥꯏ ꯑꯩꯅ ꯌꯥꯏ
ꯎꯝ ꯍ
ꯑꯁ ꯍꯧꯖꯤꯛꯇꯤ ꯅꯪ ꯃꯊꯟꯗ ꯂꯩꯕ ꯃꯥꯜꯂꯦꯅꯦ
ꯊꯟꯇꯅꯦ ꯎꯝ
ꯆꯥꯏꯗꯨꯁꯨ ꯅ ꯊꯥꯟꯗꯅꯦ ꯈꯪꯉꯦ
ꯑꯧ ꯉꯥꯏ ꯁꯣꯏꯊꯟꯗꯅꯦ ꯏꯃꯥꯟꯅꯕꯤꯗꯣ ꯂꯥꯛꯇꯔꯤ
ꯎꯝ ꯂꯥꯛꯑꯔꯣꯏ ꯈꯪꯉꯦ ꯃꯥꯗꯣ
ꯅꯠꯇ ꯂꯥꯛꯀꯅꯤ
ꯑꯗꯨꯝ ꯖꯤꯝꯒꯤ ꯃꯐꯝꯗ ꯑꯗꯨꯝ ꯅꯨꯄꯥ ꯑꯃ ꯐꯪꯉꯒ ꯑꯗꯨꯝ ꯆꯠꯂꯅꯤ ꯈꯪꯉꯦ ꯑꯩ
ꯌꯦꯁ ꯑꯦꯁ ꯑꯦꯁ
ꯑꯩ ꯈꯪꯉꯦꯕ ꯑꯩ ꯈꯪꯉꯦꯕ ꯑꯩ ꯑꯗꯨꯝ ꯈꯪꯂꯛꯄ ꯍꯥꯏꯕ ꯇꯥꯔꯦꯗ
ꯌꯥꯝ ꯍꯩꯕꯩ ꯃꯑꯣꯣꯡꯗꯣꯕ ꯅꯪꯒꯤꯁꯦ
ꯌꯥꯝ ꯃꯩꯕ ꯃꯑꯣꯡꯅꯤ ꯍꯩꯃꯟꯗꯅ ꯑꯃꯨꯛ ꯀꯩ ꯍꯥꯏꯁꯤꯔꯀꯣ
ꯂꯩꯔꯤꯕ ꯍꯥꯏꯗ꯭ꯔꯣ
ꯑ ꯈꯤꯇꯪ ꯅꯩꯔꯤ ꯈꯤꯇꯪ ꯇꯥꯈꯠꯂꯦ ꯑꯩꯁꯨ
ꯌꯥꯝ ꯐꯩꯅꯦ ꯅꯩꯕ ꯐꯪꯁꯦ ꯑꯩꯣꯏꯗꯤ ꯅꯩꯕꯁꯨ ꯐꯪꯗꯦ ꯑꯦ
ꯈꯪꯗꯌꯥ
ꯑꯩ ꯀꯣꯟ ꯐꯖꯅ ꯇꯥꯕ꯭ꯔꯣ
ꯁꯖ ꯇꯥꯥꯏꯗ ꯍꯧꯖꯤꯛ ꯀ ꯭ꯔꯨꯕ ꯔꯥꯄ꯭ꯔꯨꯕ ꯍꯦ
ꯍꯥꯥ
ꯍꯧꯖꯤꯛꯀꯤꯗꯨꯗꯤ ꯒ꯭ꯔꯨ ꯒ꯭ꯔꯥ ꯒ꯭ꯔꯨ ꯒ꯭ꯔꯥ ꯇꯧꯋꯦꯕ
ꯑꯣ ꯃꯦꯀꯞ ꯕꯣꯛꯁꯇꯣ ꯑꯩꯅ ꯆꯦꯟ ꯀꯩꯅꯣ ꯇꯧꯕꯗꯨ
ꯑꯁ ꯅꯣꯏꯁꯥꯕꯤꯁꯦ ꯃꯦꯀꯞ ꯌꯥꯎꯔꯗ꯭ꯔꯗꯤ ꯆꯥꯛ ꯌꯥꯎꯗꯕꯒ ꯆꯞ ꯃꯥꯟꯅꯩꯀꯣ
ꯃꯦꯀꯞ ꯍꯥꯏꯁꯦ ꯈꯤꯇꯪꯅꯦꯗ ꯃꯌꯥꯝ ꯅꯠꯇꯦ ꯁꯟꯁꯀ꯭ꯔꯤꯟꯒꯨꯝꯕ ꯐꯥꯎꯟꯗꯦꯁꯟꯒꯨꯝ
ꯑꯁꯟ ꯁꯀꯟꯒꯨꯝꯕ ꯐꯥꯎꯟꯗꯦꯁ ꯑ ꯍꯤꯂꯣ ꯑꯦꯔꯤꯌꯥꯗꯅ ꯑꯗꯨꯗ ꯀꯩꯕꯨ ꯅꯉ ꯂꯩꯒꯦ
ꯃꯤ ꯑꯇꯣꯞꯄꯗꯤ ꯃꯌꯥꯝ ꯁꯤꯖꯤꯟꯅꯩ ꯅꯣꯏꯅ ꯈꯪꯗꯕꯩꯅꯦ ꯑꯇꯣꯞꯄ ꯃꯌꯥꯝ ꯂꯩ ꯑꯁ ꯑꯩ ꯉꯁꯤ ꯅꯥꯕ ꯃꯥꯜꯂꯦ ꯂꯤꯞ ꯏꯁꯇꯤꯛ ꯁꯪꯗꯕꯒꯤ
ꯑꯁ ꯑꯁꯣꯏ ꯂꯥꯏꯅꯥꯗ ꯑꯣꯟꯊꯣꯛꯄꯅꯤ
ꯑꯗꯨ ꯑꯗꯨ ꯅꯣꯏ ꯑꯗꯨꯗꯣ ꯊꯥꯜꯂꯤꯅꯤ ꯅꯣꯏꯁꯨ ꯂꯩꯕ ꯅꯨꯡꯉꯥꯏꯔꯝꯃꯣꯏꯀꯣ ꯇ ꯇꯩꯕꯒꯨꯝꯕ ꯇꯩꯗ꯭ꯔꯗꯤ
ꯃꯄꯥꯟ ꯊꯧꯕꯗꯣ ꯅꯨꯡꯉꯥꯏꯇꯕ ꯃꯅꯨꯡ ꯌꯨꯝꯗ ꯂꯩꯔꯤꯗꯤ ꯀꯩꯝ ꯀꯥꯏꯗꯦ
ꯀꯦ ꯅꯨꯡ
ꯉꯝꯃꯦꯗ ꯇꯩꯗ꯭ꯔꯁꯨ ꯊꯣꯛꯄ
ꯎꯝ ꯑꯗꯣ ꯃꯤ ꯎꯔꯀꯥꯟꯗ ꯅꯨꯡꯉꯥꯏꯇꯦ ꯍꯥꯏꯕꯗꯣ
ꯍꯥꯏꯗꯤ ꯈꯔ ꯀꯦꯔꯗꯤ ꯐꯖꯔꯣꯏꯏꯗꯅꯣ
ꯀꯦꯒꯦꯔ ꯀꯦꯔꯒ ꯀꯦꯔꯒ ꯂꯥꯏꯅ ꯁꯦꯝꯕꯤꯕ ꯁꯛꯇꯝ ꯍꯥꯏꯕꯗꯤ ꯑꯗꯨꯝ ꯑꯩꯈꯣꯏꯅ ꯎꯍꯜꯂꯒ ꯆꯠꯇꯣꯏꯅꯤ ꯀꯩꯔꯣ
ꯑꯗꯨꯗꯒꯤ ꯀꯦꯌꯔ ꯂꯧꯕꯗꯨꯗꯤ ꯏꯁꯥꯅ ꯂꯧꯒꯗꯕꯅꯤꯗꯅ
ꯅꯣꯏꯒꯤꯗꯤ ꯀꯦꯌꯔ ꯅꯠꯇ꯭ꯔꯦ ꯇꯧꯔꯤꯁꯦ ꯅꯣꯏꯒꯤꯗꯤ ꯅꯣꯏ ꯃꯥꯏꯕꯨ ꯑꯃꯨꯛ ꯁ ꯁꯣꯛꯍꯜꯂꯤꯅꯤ ꯀꯔꯣ ꯑꯗꯨꯒꯨꯝꯕꯥ ꯑꯗꯨ ꯀꯝꯕ ꯀꯦꯃꯤꯀꯦꯜꯁ ꯀꯩꯀꯥ ꯑꯗꯨꯕꯨ ꯃꯥꯏꯗ ꯊꯥꯞꯄꯤꯗꯨꯣ ꯀꯌꯥ ꯌꯥꯗꯣꯏꯅꯣꯗ ꯍꯣꯏ ꯐꯗꯤ- ꯁꯤ ꯐꯖꯅꯤꯡꯉꯥꯏꯗꯤ ꯐꯖꯩꯗ ꯑꯩꯈꯣꯏꯁꯨ ꯑꯗꯨꯝ ꯄꯨꯔꯀꯥꯟꯗ ꯉꯥꯎꯋꯤꯗ
ꯅꯨꯄꯥꯅ ꯅꯨꯄꯤ ꯐꯖꯛꯑꯦ ꯅꯨꯄꯥꯅ ꯅꯨꯄꯤ ꯃꯁꯛ ꯐꯖꯕꯗ ꯉꯥꯎꯏꯤ ꯅꯨꯄꯤꯅ ꯅꯨꯄꯥꯒꯤ ꯋꯥꯉꯥꯡ ꯁꯉꯥꯡꯗ ꯉꯥꯎꯋ ꯍꯥꯏꯗꯨ ꯆꯨꯝꯃꯦꯗꯅ
ꯎꯝ ꯇꯧꯔꯤꯁꯤꯕꯣ ꯌꯨꯅꯤꯚꯔꯁꯦꯜ ꯇ꯭ꯔꯨꯠꯅꯦ ꯑꯗꯨꯒꯤ ꯅꯨꯄꯤꯅ ꯀꯦꯔꯦ ꯅꯨꯄꯥꯅ ꯃꯆꯤꯟ ꯊꯤꯔꯦ
ꯑ ꯑꯩꯗꯤ ꯊꯗꯦꯒ
ꯌꯥꯔ ꯇꯅꯤꯗꯦ
ꯑꯩꯗꯤ ꯁꯨꯝ ꯃꯔꯛ ꯃꯔꯛꯇ ꯈꯤꯇꯪ ꯈꯤꯇꯪ ꯈꯤꯇꯪ ꯊꯤꯕꯅꯦ ꯑꯗ
ꯑꯁ ꯇꯪꯒꯤ ꯇꯪ
ꯈꯤꯇꯪ ꯈꯤꯇꯪ ꯍꯥꯏꯗꯤ ꯊꯤꯃꯜꯂꯁꯨ ꯌꯥꯗꯦꯕ
ꯎꯝ
ꯑꯗꯨꯒ ꯅꯣꯏ ꯅꯨꯄꯤꯅꯁꯨ
ꯎꯝ
ꯗꯒꯤꯅꯦꯗ ꯑꯁ ꯅꯪ ꯍꯧꯖꯤꯛ ꯃꯦꯀꯞ ꯇꯧꯔꯤꯁꯦ ꯀꯥꯏꯗ ꯆꯠꯀꯦ ꯍꯥꯏꯔꯣ ꯃꯦꯀꯞ ꯇꯧꯕ꯭ꯔꯣ ꯍꯧꯖꯤꯛꯄꯣ
ꯇꯧꯋꯦ ꯊꯕꯛ ꯆꯠꯇꯣꯏꯅꯦ
ꯑꯣ ꯑꯣ ꯍ ꯆꯂꯣ ꯆꯂꯣ ꯆꯠꯂꯣ ꯑꯗꯨꯒ ꯒ꯭ꯌꯥꯟ ꯇꯥꯅ ꯑꯃꯨꯛ ꯌꯨꯝꯗ ꯍꯜꯂꯛꯑꯣ
ꯎꯝ
ꯒ꯭ꯌꯥꯟ ꯇꯥꯅ ꯇꯨꯝꯃꯣ ꯅꯁꯥ ꯅꯥꯍꯟꯕ ꯌꯥꯗꯦꯀꯣ
ꯅꯜꯂꯣꯌꯦ
ꯑꯣ ꯅꯪ ꯅꯍꯥꯟꯜꯂꯗꯤ ꯑꯩ ꯆꯥꯛꯀꯁꯤ ꯆꯥꯕ ꯃꯐꯝꯒ ꯀꯩꯝ ꯈꯪꯉꯔꯣꯏ
ꯍꯃ ꯅꯪ ꯅꯪꯒꯨꯝꯅ ꯐꯕ ꯂꯩꯇ꯭ꯔꯦ
ꯍꯣꯏ ꯂꯩꯔꯣꯏꯌꯦ ꯁꯤ ꯄ꯭ꯔꯤꯊꯤꯕꯤꯁꯤꯗꯗꯤ ꯑꯩꯒꯤ ꯁꯛ ꯃꯥꯟꯅꯕ ꯨ ꯂꯩꯇꯦ ꯑꯩ ꯈꯛꯇꯅ ꯂꯩꯕꯅꯤ ꯑꯩꯒꯨꯝꯅ ꯊꯃꯣꯏ ꯁꯦꯡꯕꯁꯨ ꯑꯥꯎꯠ ꯑꯣꯐ ꯍꯟꯗ꯭ꯔꯦꯗꯠꯇ ꯋꯥꯟ ꯄꯥꯔꯁꯦꯟ ꯈꯛꯇꯅꯦ ꯑꯗꯨꯁꯨ ꯑꯦ ꯇ
ꯈꯪꯗ꯭ꯔꯦ ꯊꯃꯣꯏ ꯁꯦꯡꯕ ꯌꯥꯝꯃꯟꯗꯗꯅ
ꯑꯥ ꯑꯁ ꯌꯥꯝꯅ ꯌꯥꯝꯕꯅꯦ ꯑꯗꯣ ꯍꯦꯟꯅ ꯁꯦꯡꯕꯗꯣ ꯑꯩ ꯈꯛꯇꯅꯦꯕ ꯂꯩꯔꯤꯁꯦ
ꯌꯦꯡ ꯇ ꯍꯥꯔꯗ ꯅꯅ
ꯑꯣ ꯌꯦꯡ ꯇꯅꯦ ꯑꯗꯨꯝ ꯌꯦꯡꯉꯛꯑꯣꯀꯣ ꯅꯪ ꯃꯔꯛ ꯃꯔꯛꯇ ꯅꯪ ꯊꯥꯖꯗ꯭ꯔꯗꯤ ꯌꯦꯡꯂꯡꯛꯑꯣ
ꯌꯦꯉꯀꯦ
ꯑꯩ ꯑꯗꯨꯝ ꯍꯣꯜ ꯃꯆꯥ ꯃꯆꯥ ꯁꯦꯝꯕꯤꯒꯦ ꯅꯪ ꯌꯦꯡꯂꯛꯅꯤꯉꯥꯏ ꯑꯁ ꯅꯣꯏꯗꯤ ꯄꯨꯡ ꯀꯌꯥꯗ ꯆꯠꯊꯣꯛꯇꯣꯏꯔꯣ
ꯅꯪ ꯐꯣꯟ ꯅꯪꯕꯨ ꯐꯣꯟ ꯇꯧꯕ ꯂꯣꯏꯔꯒ ꯊꯣꯅꯦ ꯍꯣꯔꯦꯟꯁꯨ ꯑꯃꯨꯛ ꯇꯧꯔꯛꯑꯣꯀꯣ
ꯔꯦꯟꯁꯣ
ꯎꯝ
ꯅꯨꯡꯉꯥꯏꯕ꯭ꯔꯥꯅꯦ ꯑꯩꯕꯨ
ꯑꯧ ꯅꯨꯡꯉꯥꯏꯌꯦ ꯕꯤꯠꯂꯌꯦ
ꯊꯥꯖꯗꯕ ꯀꯣꯝ ꯊꯥꯖꯗꯕ ꯀꯣꯝꯗ ꯉꯥ ꯂꯩꯕꯒꯤ ꯆꯥꯡꯒ ꯆꯞ ꯃꯥꯟꯅꯔꯛꯂꯕꯣ
ꯅꯠꯇꯦꯗ ꯊꯥꯖꯩꯗ
ꯑꯁ ꯊꯥꯖꯩꯗꯤ ꯈꯣꯡꯉꯥꯡ ꯂꯩ ꯍꯥꯏꯕ ꯊꯥꯖꯩꯗꯤ ꯑꯗꯨꯗꯤ ꯂꯩꯇꯦ ꯑꯗꯨꯅ ꯑꯃꯨꯛ ꯑꯩꯅ ꯍꯥꯏꯔꯤꯁꯤꯅꯀꯣ ꯅꯪꯅ ꯏꯊꯥ ꯊꯥꯖꯗ꯭ꯔꯒ ꯑꯗꯨꯒꯤ ꯅꯪꯅ ꯊꯥꯖꯗꯕ ꯀꯣꯝꯗ ꯅꯪꯅ ꯉꯥ ꯂꯩꯅꯤꯅ ꯍꯥꯏꯅ ꯆꯣꯡꯊꯔꯛꯏ ꯑꯩꯗꯣ ꯑꯗꯨꯒ ꯆꯞ ꯃꯥꯟꯅꯩ ꯍꯥꯏꯕꯅꯤꯗ
ꯑꯗꯨ ꯇꯧꯍꯟꯕꯤꯒꯅꯨ ꯂꯩꯍꯟꯕꯤꯌꯣ ꯉꯥꯗꯣ
ꯑꯗꯨ ꯊꯥꯖꯗꯕ ꯀꯣꯝꯅ ꯉꯥ ꯂꯩꯅꯤ ꯅꯪꯅ ꯊꯥꯖꯗꯕ ꯑꯩꯅ ꯑꯩꯅ ꯉꯥ ꯑꯣꯏꯗꯣꯏꯅꯦ ꯑꯩ ꯀꯣꯝꯗ ꯂꯩꯔꯦꯕ ꯅꯪ ꯏꯊꯥ ꯊꯥꯖꯗꯅ ꯆꯣꯡꯊꯔꯛꯑꯣꯕ
ꯍꯣꯏ ꯍꯣꯏ
ꯎꯝ ꯅꯪ ꯆꯣꯡꯊꯔꯛꯑꯦ ꯍꯥꯏꯔ ꯀꯥꯟꯗ ꯑꯩꯗꯁꯨ ꯑꯁ ꯑꯩꯁꯨ ꯅꯪꯒꯤ ꯈꯨꯠꯇ ꯆꯪꯁꯤꯜꯂꯒꯦ ꯍꯥꯏꯕꯗꯣ
ꯎꯝ ꯄ꯭ꯔꯃꯥꯟꯗꯤ ꯌꯥꯝ ꯄꯤꯕ ꯍꯥꯏ ꯍꯩꯕ ꯖꯥꯠꯅꯤꯅꯦ ꯅꯪꯗꯤꯦ
ꯍꯥꯥ
ꯄꯃꯗꯦ ꯄꯤꯕꯌꯥꯃꯏ
ꯑ ꯍꯣꯏ ꯏꯕꯣꯛꯅ ꯂꯣꯏ ꯇꯝꯕꯤꯔꯛꯑꯦ
ꯎꯝ
ꯅꯣꯏꯒꯤ ꯑ ꯏꯄꯣꯅ ꯑꯩꯅꯁꯨ ꯏꯕꯣꯄ ꯅꯪꯒꯤ ꯂꯩꯁꯥ ꯑꯣꯏꯔꯤꯉꯩꯒꯤ ꯅꯨꯡꯁꯤ ꯋꯥꯔꯤꯁꯤꯡꯅꯣ ꯍꯥꯏꯕꯤꯌꯨꯅꯦ ꯀꯃꯥꯏꯅ ꯇꯧꯕ꯭ꯔꯥ ꯈꯣꯠꯄ꯭ꯔꯥ
ꯎꯝ
ꯃꯣꯏꯒꯤ ꯏꯁꯇꯥꯏꯜꯗꯤ ꯈꯤꯇꯪ ꯇꯣꯡꯉꯥꯂꯦ ꯃꯣꯏꯗꯤ ꯑꯁ ꯃꯣꯏꯗꯤ ꯃꯣꯕꯥꯏꯜ ꯐꯣꯟꯁꯨ ꯂꯩꯗꯕꯅꯤꯅꯀꯣ ꯑꯁ ꯑ ꯍꯣꯔꯦꯟ ꯑꯁꯤ ꯅꯨꯡꯗꯥꯡꯗ ꯑꯩ ꯐꯝꯂꯝꯒꯦ ꯅꯪ ꯊꯣꯛꯂꯣꯛꯑꯣꯅ ꯑꯁ ꯑꯗꯨꯃꯥꯏꯅꯒ ꯍꯥꯏꯅꯩꯌꯦ
ꯑꯍꯍ
ꯑꯩꯁꯨ ꯗꯨ ꯁꯇꯥꯗꯨꯃꯨꯛ ꯇꯧꯔꯁꯤꯔ ꯈꯪꯗꯦꯗ ꯑꯟꯑꯣꯗꯤꯕꯜ ꯑꯗꯨ ꯃꯇꯝꯗ ꯅꯨꯄꯥ ꯑ ꯊꯣꯛꯄ ꯍꯦꯜꯂꯤꯁꯦ ꯍꯧꯖꯤꯛꯀꯥꯟꯅ ꯅꯨꯄꯥ ꯑꯊ ꯊꯣꯛꯄ ꯀꯩꯀꯥꯁꯦ ꯄꯪꯄ ꯒ꯭ꯌꯥꯟ ꯑꯝ ꯈꯪꯗ꯭ꯔꯦꯗ
ꯈꯪꯗꯦꯗ
ꯎꯝ ꯅꯪꯁꯨ ꯈꯪꯉꯣꯏꯌꯦ ꯑꯩꯁꯨ ꯈꯪꯗꯦꯌꯦ ꯑꯁ